ꯍꯜꯂꯣ
ꯇꯥꯕ꯭ꯔꯣ
ꯇꯥꯔꯦ ꯇꯥꯔꯦ ꯀꯩꯗꯔꯃꯤꯅꯣ ꯑ ꯇꯨꯝꯃꯝꯕꯅꯤꯗ ꯁꯥꯒ ꯁꯥꯕꯒꯝ ꯆꯥꯛꯅꯩꯌꯦꯩꯅ
ꯀꯩꯅ ꯍꯥꯏꯖꯤꯕꯨ ꯑꯌꯨꯛꯀꯤ ꯇꯨꯝ ꯍꯧꯠꯇ꯭ꯔꯤꯕꯣ ꯍꯥꯏꯖꯕꯨ
ꯍꯧꯒꯠꯂꯦꯗ ꯊꯕꯛ ꯏꯪꯈꯥꯡ ꯆꯠꯂꯨꯔꯒ ꯍꯜꯂꯛꯑꯕꯅꯤꯗ ꯀꯩꯩꯅꯪ ꯆꯥꯔꯒꯦ
ꯌꯦꯟ ꯀꯦꯖꯤ ꯃꯈꯥꯏ ꯑꯃ ꯂꯧꯔꯨꯏꯌꯦ ꯑꯩꯈꯣꯏ ꯑꯨꯝ ꯆꯥꯕꯒꯤ
ꯑꯩꯡꯉꯟ ꯇꯥꯁꯤꯗ
ꯑꯥ ꯑꯗꯨꯒ ꯑꯗꯨꯝ ꯉꯧꯔ ꯆꯥꯁꯤꯦꯅ ꯉꯧꯔꯒ ꯑꯗꯨꯝ ꯌꯦꯡꯉꯦ
ꯃꯤꯁꯤꯒꯤ ꯍꯣꯁꯇꯦꯜꯗ ꯂꯥꯎꯕꯒꯤ ꯁ꯭ꯇꯦꯇꯁꯁꯨ ꯊꯝꯃꯤꯅꯦ ꯀꯅꯥꯅꯣ
ꯑꯁ ꯃꯤꯠꯂꯩ ꯊꯝꯅꯕꯅꯤꯗ
ꯑꯁꯣꯝꯒꯤ ꯍꯣꯁꯇꯦꯜ ꯊ꯭ꯔꯤ ꯐꯣꯔ ꯁꯣꯝꯗ ꯂꯥꯎꯔꯛꯄꯒꯤ
ꯑꯥ
ꯎꯝ
ꯕꯦꯔꯥꯅꯤ ꯃꯣꯏꯗꯤ ꯃꯦꯁꯤꯒꯤ ꯐ‌ꯦꯟ ꯉꯥꯛꯇ ꯂꯩꯖꯥꯠꯅꯤ ꯃꯣꯏ ꯍꯣꯇꯦꯜꯗ
ꯀꯩꯅꯣ ꯇꯧꯕꯅꯤ ꯑꯩꯗꯤ ꯃꯤꯁꯤꯍꯣꯏ ꯄꯣꯔꯦꯅ ꯂꯩꯕꯅꯤꯍ‌ꯦ
ꯑꯗꯨꯅꯦꯃꯤ ꯃꯤꯅꯤꯠ ꯇꯔꯥꯃꯉꯥꯗ ꯒꯣꯜ ꯑꯍꯨꯝ ꯍꯟꯗꯣꯔꯛꯏꯅꯦ
ꯑꯗꯨꯅ‌ꯦ ꯉꯜꯂꯤꯀꯥꯟꯗ ꯆꯠꯂꯝꯃꯅꯤ ꯐꯕꯥ ꯑꯩꯗꯤ ꯌꯦꯡꯗ꯭ꯔꯦ
ꯏꯗꯔꯔꯕ
ꯅꯦꯃꯥꯔ ꯄꯣꯔꯛꯄꯗꯒꯤ ꯕꯤꯠ ꯂꯩꯇ꯭ꯔꯦꯅ ꯑꯩꯗꯤ ꯌꯦꯡꯗ꯭ꯔꯦ ꯋꯥꯔꯤ ꯇꯥꯕ ꯋꯥꯅꯤ
ꯑꯁ ꯂꯣꯏꯔꯦꯍꯦ ꯉꯔꯥꯡꯒꯤ ꯃꯁꯤꯗꯨ ꯄꯦꯅꯥꯜꯇꯤ ꯑꯃ ꯐꯪꯕꯅꯦꯕꯀꯣ ꯑꯍꯥꯟꯕꯗ
ꯑꯥ
ꯀꯥꯎꯕꯗ ꯆꯟꯗ ꯋꯥꯅꯤ
ꯃꯥ ꯄꯦꯅꯥꯜꯜꯇꯤ ꯑꯅꯤꯅ‌ꯦ ꯆꯜꯔꯛꯇꯔꯤꯖ‌ꯦ ꯑꯗꯨꯗꯤ ꯃ ꯃꯤ ꯒꫭꯜꯗꯜ ꯕꯨꯠ ꯂꯧꯒꯤꯅꯤ ꯀ ꯀꯩꯅꯣꯅ ꯑꯦꯝꯕꯥꯄꯦꯅ
ꯂꯧꯖꯔꯒꯖꯅꯨ ꯑꯦꯝꯕꯥꯕꯦ ꯂꯧꯒꯤꯅ ꯂꯧꯒꯤꯕꯅ ꯐꯩ ꯃꯥꯅ ꯂꯧꯗꯣꯏꯁꯔꯨꯛ
ꯐꯩ ꯐꯕꯨꯗꯤ
ꯑꯁ ꯉꯔꯥꯡꯕꯣꯟꯗꯤ ꯃꯩꯅꯦꯍ‌ꯦ ꯇꯥꯔꯤꯁꯦ ꯍꯥꯏꯗꯤ ꯑꯥꯔꯖꯦꯟꯇꯤꯅꯥꯒ
ꯏꯖꯤꯞꯀ
ꯏꯖꯤꯛꯄ ꯁꯥꯟꯅꯕꯁꯦ ꯑꯥꯔꯖꯦꯟꯇꯤꯅꯥꯅ ꯕꫭꯟꯕꯨꯗꯤ ꯑꯗꯨꯝ ꯄꯥꯏꯌꯦꯕꯀꯣ
ꯑꯗꯨ ꯀꯃꯥꯏꯅ ꯇꯧꯔꯒꯅꯣ ꯃꯣꯏ ꯆꯠꯂꯃꯤꯗꯨ ꯑꯅꯤꯒ ꯆꯠꯂꯃꯤꯗꯨ
ꯑꯁ ꯑꯗꯨꯅꯤꯅꯦꯍꯦ ꯏꯖꯤꯞꯅ ꯆꯟꯕꯗꯨꯔꯣ
ꯎꯝ
ꯑꯦ ꯏꯖꯤꯞꯅ ꯆꯟꯕꯗꯤ ꯕꯣꯜ ꯐꯖ ꯐꯖꯅ ꯆꯠꯂꯤꯍꯦ
ꯑꯣ ꯑꯣ
ꯏꯖꯤꯞꯅ ꯀꯔꯤ
ꯂꯥꯁꯇ ꯃꯣꯍꯥꯃꯠ ꯁꯂꯥ ꯑꯃ ꯀꯩꯅꯣ ꯇꯨꯕ ꯑꯃ ꯌꯥꯎꯕ꯭ꯔꯥ
ꯑꯥ ꯌꯥꯎꯋꯤ
ꯑꯗꯨꯏꯁꯨ ꯌꯥꯝ ꯊꯥꯒꯠꯍꯧꯋꯤꯅꯦ
ꯑꯁ ꯑꯗꯨꯗ ꯈꯤꯇꯪ ꯑꯃꯨꯛ ꯌꯦꯔꯦ ꯐ꯭ꯔꯤꯗꯣ ꯌꯥꯗꯕ ꯑꯁ ꯑꯥꯔꯖꯦꯟꯇꯤꯅꯥꯒꯤ ꯃꯤꯗ ꯈꯤꯇꯪ ꯍꯦꯛ ꯊꯦꯡꯉꯄꯒꯤꯅ ꯑꯗꯨꯝ ꯕꯥꯔ ꯀꯩꯀꯥ ꯌꯦꯡꯕ ꯆꯦꯛꯀꯤꯡ ꯑꯗꯨꯝ ꯌ‌ꯦꯡ ꯂꯩꯗꯅ
ꯎꯝ
ꯑꯗꯒꯤꯗꯤ ꯏꯖꯤꯞꯀꯤ ꯑꯥ ꯕꯣꯟ ꯄꯥꯏꯗꯕꯤꯗ ꯃꯤ ꯂꯦꯞ ꯑꯄ ꯂꯩꯇꯕꯁꯨ ꯑꯃꯅ ꯏꯟꯊꯨꯕꯁꯨ ꯌꯦꯡꯗꯦ ꯑꯃꯁꯨ ꯌꯦꯡꯗꯦ ꯌꯥꯝꯊꯤ ꯁꯣꯏꯗ ꯃꯣꯏ
ꯐꯖꯅꯤ ꯀꫭꯠꯇꯤ ꯀꯣꯠꯄ ꯃꯥꯜꯂꯦ
ꯎꯝ ꯀꯣꯠꯂꯦ ꯉꯔꯥꯡ ꯏꯖꯤꯞꯅ ꯒꯣꯜ ꯑꯅꯤꯁꯨꯕ ꯆꯟꯗ꯭ꯔꯀꯥꯟꯗ ꯑꯃꯁꯨ ꯆꯟꯕꯅꯦꯕ ꯑꯗꯨꯅ ꯑꯣꯞꯁꯥꯏꯠ ꯇꯥꯕ ꯍꯥꯏꯇꯥꯔꯦ ꯑꯣꯞ ꯁꯥꯏꯠ ꯇꯥꯕ ꯅꯠꯇꯕ ꯐꫭꯜ ꯇꯥꯈꯤꯕ ꯍꯥꯏꯇꯥꯔꯦ
ꯏꯁ ꯌꯥꯝ ꯐꯖꯅ ꯇꯧꯔꯛꯏꯅ‌ꯦ ꯍꯟꯗꯛꯇꯤ
ꯎꯝ ꯃꯣꯏ ꯀꯥꯎꯟꯇꯔ ꯑꯃꯨꯛ ꯐꯪꯉꯒ ꯂꯥꯛꯄꯁꯦ ꯏꯁꫭꯏ ꯁꯦꯏꯍꯟꯗ‌ꯦꯕ ꯑꯁ ꯑꯗꯣ ꯕꯣꯟꯗꯤ ꯑꯥꯔꯖꯦꯟꯇꯤꯅꯥꯅ ꯌꯥꯝ ꯊꯤꯅ ꯄꯥꯏꯌꯦ
ꯑꯩ ꯏꯖꯤꯞꯇꯨ ꯄꯩꯁꯥ ꯃꯑꯣꯅꯕ ꯌꯥꯎꯈ꯭ꯔꯕꯅꯤꯅ ꯏꯖꯤꯞꯀ ꯀꯩꯅꯣ ꯁꯥꯟꯅꯕꯗ
ꯀꯅꯥꯅ ꯏꯔꯥꯒ ꯊꯣꯛꯈ꯭ꯔꯦꯁꯦ
ꯅꯠꯇꯦ ꯗꯔꫭ ꯆꯠꯄꯗ ꯏꯔꯥꯟꯅ ꯀꯥꯈꯤꯕ ꯀꯩꯅꯣꯝ ꯇꯧꯕꯅꯤꯅꯦ
ꯑꯁ
ꯂꯤꯛꯇꯅꯤꯗ ꯂꯨꯄꯥ ꯆꯥꯝꯃꯗ ꯆꯥꯅꯤꯗ ꯃꯥꯡꯈ꯭ꯔꯕꯅꯤ ꯑꯩꯁꯦ ꯉꯔꯥꯡꯁꯦ ꯃꯤꯁꯤꯅ ꯐꯥꯁꯥꯞꯇ ꯁꯣꯏꯗꯅ ꯒꯨꯣꯟ ꯆꯟꯅꯤꯅ ꯄꯩꯁꯥ ꯊꯥꯒꯗꯧꯔꯝꯕꯅꯦ
ꯎꯝ
ꯑꯁ ꯃꯤꯁꯤꯗꯤ ꯀꯥꯟꯅꯗꯦ ꯃꯁꯤ ꯐ꯭ꯔꯥꯟꯁꯇ ꯑꯣꯏꯅ ꯊꯥꯎꯔꯒꯦꯅ ꯐ꯭ꯔꯥꯟꯁ ꯑꯣꯏꯅ ꯊꯥꯖꯤꯟꯈ꯭ꯔꯕ
ꯐꯁ ꯊꯕꯅ ꯐꯩꯗ
ꯊ꯭ꯔꯥꯁꯇꯤ ꯁꯣꯏꯗꯦꯅ ꯈꯜꯂꯦ ꯑꯗꯨꯅ
ꯎꯝ ꯑꯗꯣ ꯐꯥꯔꯁ ꯍꯥꯞꯇ ꯄꯩꯁꯥ ꯊꯥꯕꯁꯤꯗ ꯂꯨꯄꯥ ꯀꯌꯥ ꯊꯥꯔꯛ ꯀꯌꯥ ꯐꯪꯒꯦ
ꯑꯁ ꯑꯗꯨ ꯌꯥꯝ ꯆꯥꯎꯕꯅꯦꯍꯦ
ꯂꯨꯄꯥ ꯍꯥꯏꯗꯤ ꯂꯨꯄꯥ ꯆꯥꯝꯃ ꯊꯥꯀꯥꯟꯗ ꯂꯨꯄꯥ ꯀꯌꯥ ꯐꯪꯉꯦꯕ
ꯆꯥꯝꯃꯔꯤ ꯆꯥꯝꯃꯉꯥꯒ ꯐꯪꯕꯅꯤ
ꯅꯨ ꯆꯥꯃ ꯇꯔꯀꯥꯟꯗ
ꯎꯝ
ꯅꯣꯏꯗꯤ ꯊꯥꯕ ꯌꯥꯏꯅꯦ
ꯀꯣꯜ ꯆꯟꯅꯤꯅ ꯊꯥꯕꯁꯦ
ꯎꯝ
ꯄꯩꯁꯥ ꯌꯥꯝ ꯆꯥꯎꯋꯦꯕ ꯀꯣꯅꯔ ꯃꯁꯤꯡ ꯊꯥꯕꯑꯕ ꯑꯗꯨ ꯌꯦꯂꯣ ꯀꯥꯔ ꯔꯦꯠ ꯀꯥꯔ ꯊꯥꯕ ꯑꯗꯨꯒꯨꯝꯕ ꯊꯥꯕꯁꯤꯁꯨ ꯄꯩ ꯌꯥꯝ ꯆꯥꯎꯋꯦ
ꯍꯥꯏꯗꯤ꯭ꯂ ꯒꯣꯜ ꯆꯠꯅꯤ ꯍꯥꯏꯁꯤꯅ ꯄ꯭ꯂꯦꯌꯥꯔꯗ ꯃꯃꯤꯡꯗ ꯗꯥꯏꯔꯦꯛ ꯄꯟꯗꯒ ꯊꯥꯗꯣꯏꯔꯥ
ꯑ ꯀꯦ ꯄꯖꯦ
ꯑꯗꯨꯗ ꯁꯨꯃꯔꯦꯖ ꯂꯩꯦ ꯐꯥꯔꯁ ꯍꯥꯞꯇ ꯀꯥꯅꯤꯅ ꯒꯣꯜ ꯑꯃ ꯆꯠꯂꯒ ꯃꯥꯡꯖꯤꯟ ꯊꯥꯔꯒ ꯂꯩꯕ ꯍꯥꯏꯗꯥꯏꯅꯦ
ꯎꯝ
ꯇꯧꯅꯤꯅ ꯑꯩꯗꯤ ꯊꯥꯕꯤꯩ
ꯑ ꯑꯗꯨꯗꯤ ꯄꯩꯁꯥꯁꯦ ꯑꯗꯨꯝ ꯀꯣꯅꯔ ꯃꯁꯤꯡ ꯀꯥꯎꯕ ꯍꯥꯏꯕ ꯉꯝꯕꯒꯗꯗꯤ ꯈꯔ ꯑꯔꯨꯛꯇꯤ ꯑꯣꯏꯅꯅꯤꯍꯦ
ꯑꯗꯨꯒ ꯑꯗꯨꯒꯨꯝꯕ ꯑꯣꯏꯕꯁꯦ ꯄꯩꯁꯥ ꯈꯔ ꯆꯥꯎꯋꯦꯕ
ꯑꯣ ꯁꯨꯝꯃꯗꯤ ꯄꯩꯁꯥ ꯀꯣꯠꯇꯣꯃꯤꯅꯦ
ꯑꯦꯇꯦꯟ ꯐ꯭ꯔꯥꯟꯁ ꯂꯥꯏꯠꯇꯣ ꯌꯦꯡ
ꯎꯝ
ꯐꯥꯏꯅꯦꯜꯗ ꯌꯦꯡꯉꯅꯤꯗ ꯀꯣꯕꯗꯒꯤ ꯄꯤꯠꯇ ꯂꯩꯇ꯭ꯔꯦꯅꯦ ꯕꯔꯂꯤꯟ
ꯎꯝ
ꯃꯤꯁꯤꯁꯨ ꯉꯔꯥꯡ ꯐ ꯌꯥꯝ ꯀꯞꯄ ꯃꯥꯜꯂꯦ
ꯈꯣꯄꯝꯒꯅꯤ ꯏꯁꯃꯥꯔꯠ ꯀꯤꯀꯥꯗꯒꯤ ꯃꯥ ꯃꯊꯥ ꯁꯥꯞꯇ ꯂꯣꯏꯔꯃꯅꯤ ꯀꯩꯅꯣꯅꯦ
ꯃꯤ ꯣ ꯑꯅꯤꯩ ꯆꯟꯖꯠꯂꯒ ꯃꯤꯠꯅꯤ ꯁꯚꯦꯟꯇꯤ ꯃꯣꯂꯦ ꯆꯠꯂꯀꯗꯗ ꯑꯁ ꯑꯗꯩ ꯃꯤꯠ ꯑꯍꯨꯝ ꯑꯗꯨꯁꯨ ꯐꯠ ꯐꯕꯠ ꯍꯟꯗꯣꯔꯛꯏ ꯇꯥꯔꯝ ꯌꯥ ꯍꯥꯏꯏꯅꯤ
ꯅꯨꯡꯉꯥꯏꯌꯦꯛ ꯀꯃꯥꯏꯅ ꯇꯧꯅꯣ ꯈꯪꯗꯦ ꯑꯗꯣ ꯀꯩꯅꯣꯒꯤ ꯏꯖꯤꯞꯀꯤ ꯀꯤꯞꯄꯔꯗꯣ ꯐꯖꯅꯗꯤ ꯐꯥꯖꯕꯅꯤ ꯕꯣꯜ ꯈꯨꯗꯤꯡꯃꯛ ꯃꯥꯒꯤ ꯃꯈꯨꯠꯇ ꯊꯦꯡꯉꯦꯕꯀ ꯂꯣꯏꯅꯀꯣ
ꯑꯣ
ꯑꯗꯨꯗ ꯀꯩꯅꯣ ꯇꯧꯕ ꯍꯥꯏꯇꯥꯔꯦ ꯐꯣꯔꯁ ꯀꯃꯟꯕꯒꯤ ꯍꯥꯏꯗꯣꯏꯔꯥ ꯀꯩ ꯍꯥꯏꯗꯣꯏꯅꯣ ꯈꯪꯉꯗ꯭ꯔꯦꯅꯦ
ꯉꯥꯡꯊꯣꯛꯄ
ꯎꯝ ꯑꯗꯨ ꯃꯥꯏꯠꯇꯁ ꯕꯣꯜꯗꯤ ꯉꯔꯥꯡ ꯃꯦꯁꯤ ꯑꯣꯏꯅ ꯇꯤꯦꯝꯅ ꯇꯧꯕ ꯑꯦꯇꯦꯛꯁꯤ ꯂꯣꯏꯔꯤꯍꯦ
ꯃꯣꯏ ꯁꯦꯟ ꯀꯥꯡꯪꯨꯔ ꯁꯤꯟ ꯃ
ꯑꯗꯣ ꯕꯣꯜꯖꯦ ꯃꯣꯏꯗꯤ ꯕꯣꯜ ꯃꯆꯥ ꯁꯥꯟꯅꯩꯌꯦ ꯍꯥꯏꯗꯤ ꯕꯣꯜꯁꯦ ꯀꯤꯛ ꯊꯥ ꯌꯥꯕ ꯕꯣꯜꯖꯦꯀꯣ
ꯎꯝ
ꯁꯨꯡꯇꯥ ꯊꯥꯗꯦꯕ ꯇꯦꯠ ꯇꯥ ꯇꯦꯠ ꯇ ꯇꯦꯠ ꯇ ꯑꯃꯗ ꯑꯃ ꯏꯟꯖꯜ ꯑꯃꯗ ꯑꯃ ꯏꯟꯁꯤꯜ ꯑꯃ ꯁꯥꯟꯅ ꯂꯩꯌꯦꯕ
ꯂꯥꯏꯅ ꯆꯟꯒꯦꯅꯥ ꯈꯜꯂꯒ
ꯎꯝ ꯃꯊꯪꯒꯤ ꯃꯦꯁꯅ ꯀꯅꯥ ꯀꯅ ꯂꯩꯕꯖꯥꯠꯅꯣ ꯑꯣ
ꯍꯣꯔꯦꯜꯂꯣ
ꯉꯁꯤ ꯃꯦꯁ ꯂꯩꯇꯕ꯭ꯔꯣ
ꯉꯁꯤ ꯃꯦꯁ ꯂꯡꯉꯅꯤꯗ ꯌ ꯁꯤ ꯑꯦꯒꯇ ꯌꯦꯡꯈꯨꯔꯣ
ꯉꯥꯁꯤ ꯃꯦꯁ ꯎ ꯑꯩꯈꯣꯏ ꯃꯊꯪ ꯑꯥꯔꯖꯦꯟꯇꯤꯅꯥꯁꯤ ꯀꯅꯥꯒꯅꯣ ꯇꯥꯗꯣꯏꯁꯦ ꯀꯂꯝꯕꯤꯌꯥꯒꯔꯥ ꯌꯨ ꯑꯦꯁ ꯑꯦꯒꯥꯔꯥ
ꯀꯂꯝꯕꯤꯌꯥ ꯑꯣꯏꯗꯧ ꯃꯥꯜꯂꯦ
ꯑꯣ ꯑꯣ ꯀꯂꯝꯕꯤꯌꯥꯁꯦ ꯕꯣꯜ ꯑꯗꯨꯝ ꯐꯖꯔꯥꯔꯝꯒꯅꯤ
ꯐꯥꯖꯕ ꯉꯥꯛꯇꯅꯤ ꯀꯩꯅꯣ ꯍꯧꯖꯤꯛ ꯆꯪꯉꯤꯁꯦ
ꯑꯩ ꯀꯂꯝꯕꯤꯌꯥꯒꯤ ꯕꯣꯟꯗꯤ ꯑꯝꯇꯕꯨ ꯌꯦꯡꯗ꯭ꯔꯤꯅꯦ
ꯐ꯭ꯔꯥꯟꯁꯀ ꯃꯣꯔꯣꯀꯣꯒꯥꯅꯦ ꯇꯥꯗꯨꯏ
ꯑꯁ ꯑꯗꯨ ꯃꯦꯁꯇꯨꯗꯤ ꯃꯩ ꯇꯥꯗꯨꯏꯅꯦꯍꯦ
ꯃꯤꯌꯦꯛ ꯇꯤꯟꯒ ꯗꯦꯠ ꯇꯦꯟꯗ
ꯉꯥꯁꯤ ꯗꯦꯠ ꯀꯌꯥꯅꯣ
ꯉꯥꯁꯤ ꯗꯦꯠ ꯗꯦꯠ ꯑꯩꯠ
ꯅꯥꯏꯟ ꯇꯦꯟ ꯑꯁ ꯑꯗꯨꯗꯤ ꯐ꯭ꯔꯥꯟꯁꯅꯗꯤ ꯊꯣꯏꯗꯤ ꯃꯥꯜꯂꯤꯗ
ꯑꯗꯨ ꯃꯣꯔꯣꯛꯀꯣꯁꯦ ꯀꯩꯁꯨ ꯂꯤꯡꯕꯗꯤ ꯅꯠꯇꯦꯗ
ꯑꯁ ꯑꯗꯨꯅꯤꯅꯦ ꯃꯣꯏ ꯊꯣꯛꯄ ꯑꯗꯨꯝ ꯇꯧꯔꯛꯀꯅꯤꯅꯦ ꯅꯪꯕꯣ
ꯇꯧꯁꯨ ꯇꯧꯔꯛꯀꯅꯤꯌꯦ ꯑꯥ ꯌꯧꯁꯤꯜꯂꯛꯑꯃꯤꯅ
ꯎꯝ ꯃꯣꯔꯣꯛꯀꯣꯒꯤ ꯕꯣꯜ ꯐꯖꯩꯁꯦ ꯍꯛꯀꯤꯃꯤ ꯍꯣꯏꯁꯦ ꯕꯣꯜ ꯐꯖꯕꯅꯦ ꯄꯤ ꯑꯦꯁ ꯖꯤꯗ ꯁꯥꯟꯅꯩꯁꯦ
ꯎꯝ
ꯐ꯭ꯔꯥꯟꯁꯀꯤꯗꯤ ꯂꯣꯏ ꯌꯥꯎꯔꯦ
ꯃꯥꯟꯅꯤ
ꯐ꯭ꯔꯥꯟꯁꯀꯤ ꯒ꯭ꯔꯦꯁꯃꯦꯟꯗꯨꯕꯨ ꯍꯟꯗꯛ ꯌꯥꯎꯗꯕ ꯖꯥꯠꯂꯣ
ꯌꯥꯎꯗ꯭ꯔꯦ ꯄꯣꯛꯕ ꯀꯥꯏꯅ ꯅꯍꯥꯟꯋꯥꯏ ꯅꯣꯡ ꯑꯃ ꯌꯥꯎꯔꯝꯕꯗꯨꯁꯨ ꯌꯥꯎꯗꯦ
ꯄꯣꯛꯄꯥꯗꯤ ꯕꯦꯟ ꯇꯧꯈꯤꯕꯅꯤꯗ
ꯑꯥ ꯅꯤꯁꯥ ꯆꯥꯏꯅ ꯃꯣꯏꯒꯤ ꯀꯩꯅꯣ ꯇꯧꯋꯦ ꯇꯧꯋꯦ ꯇꯧꯕꯗꯣ
ꯄꯣꯛꯕ ꯌꯥꯎꯔꯤ ꯑꯗꯒꯤꯗꯤ ꯑꯁ ꯒ꯭ꯔꯤꯁꯃꯦꯟꯒꯥꯏꯗꯣ ꯐꯤꯐꯥ ꯀꯧꯈꯠꯇ꯭ꯔꯦꯕ
ꯀꯧꯈꯠꯇ꯭ꯔꯦ
ꯑꯣ ꯀꯧꯈꯠꯇ꯭ꯔ ꯃꯥꯜꯂꯤꯅꯦ ꯃꯣꯏ ꯍꯟꯗꯛ ꯀꯣ
ꯃꯣꯏ ꯈꯪꯗꯦꯅꯦ ꯀꯃꯥꯏꯅ ꯇꯧꯔꯤꯖꯥꯠꯅꯣ ꯃꯣꯏꯒꯤ ꯀꯩ ꯍꯥꯏꯗꯣꯏꯅꯣ ꯀꯣꯁꯅ ꯀꯧꯈꯠꯄ ꯌꯥꯎꯗ꯭ꯔꯕ
ꯑꯗꯨꯒ ꯀꯩꯅꯣ ꯍꯥꯏꯗꯤ ꯀꯔꯤꯌꯦ ꯗꯦꯝꯕꯦꯂꯦ ꯍꯩ ꯗꯤ ꯀꯧꯈꯠꯂꯝꯒꯅꯤ ꯗꯦꯝꯕꯦꯂꯦ
ꯗꯦꯝꯕꯦꯂꯦ ꯍꯣꯏꯕꯨꯗꯤ ꯏꯁꯇꯥꯔ ꯄ꯭ꯂꯦꯌꯔ ꯑꯣꯏ ꯂꯩꯕꯅꯤꯅ ꯀꯧꯈꯠꯂꯝꯒꯅꯤ ꯀꯧꯈꯠꯇ ꯅꯠꯇ꯭ꯔꯣ ꯌꯥꯎꯔꯤꯁꯦ ꯍꯦꯠ ꯇ꯭ꯔꯤꯛ ꯀꯥꯛ ꯇꯧꯈꯤꯕꯗꯣ
ꯗꯦꯝꯕꯦꯂꯦꯁꯤ ꯍꯦꯠꯇ꯭ꯔꯤꯛ ꯇꯧꯈ꯭ꯔꯕꯣ ꯍꯟꯗꯛꯀꯤ
ꯇꯧꯒ꯭ꯔꯥꯝꯅꯦ ꯀꯔꯤ ꯂꯝꯒ ꯁꯥꯟꯅꯕꯗꯅꯣ ꯅꯣꯔꯋꯦꯒ ꯁꯥꯟꯅꯕꯗꯔꯣ ꯀꯩꯅꯣ ꯑꯣꯏꯕꯅꯤꯅꯦ ꯅꯠꯇꯕ꯭ꯔꯣ ꯃꯥꯅꯤꯅꯦ
ꯑꯣ ꯑꯦ ꯑꯗꯨ ꯍꯥꯟ ꯅꯣꯔꯣꯏꯁ ꯆꯪꯉꯝꯒꯣꯏꯅꯤ ꯍꯧꯖꯤꯛꯁꯦ
ꯆꯪꯉꯌꯦ ꯀ꯭ꯋꯥꯇꯔ ꯌꯧꯔꯁꯤꯅ ꯃꯣꯏ
ꯅꯣꯔꯋꯦ ꯆꯪꯉꯤ ꯐ꯭ꯔꯥꯟꯁ ꯆꯪꯉꯤ ꯏꯗꯤ ꯀꯅꯣ
ꯑꯔꯖꯦꯟꯇꯤꯅꯥ
ꯎꯝ
ꯕꯦꯜꯖꯤꯌꯝ
ꯕꯦꯜꯖꯤꯌꯝ
ꯀꯂꯝꯕꯤꯌꯥ ꯆꯪꯕ꯭ꯔꯥ
ꯀꯂꯝꯕꯤꯌꯥ ꯑꯥ ꯆꯪꯉꯦ
ꯇꯤꯝ ꯌꯥꯝꯃꯔꯨꯏ ꯇꯤꯝ ꯅꯤꯄꯥꯟ ꯊꯪ ꯉꯥꯏꯔꯝꯕꯅꯤꯌꯦ
ꯉꯔꯦ ꯌꯨ ꯑꯦꯁꯦ ꯍꯧꯖꯤꯛ ꯆꯪꯉꯤ ꯑꯩ ꯍꯥꯏꯥꯛꯀꯤ ꯇꯤꯝ ꯆꯪꯉꯤ ꯇꯝꯁꯦ ꯑꯥꯔꯖꯦꯟꯇꯤꯅꯥ ꯑꯃ ꯂꯩꯔꯦꯀꯣ
ꯎꯝ
ꯑꯗꯨꯗꯩ ꯕꯦꯜꯖꯤꯌꯝ ꯂꯩꯔꯦ
ꯑꯥ
ꯍ ꯑꯩꯈꯣ ꯑꯃꯗꯤ ꯂꯩꯍꯧꯗꯅꯤ ꯏꯁꯄꯦꯟꯁꯨ ꯆꯪꯉꯟꯈꯤꯅꯤ
ꯏꯁꯄꯦꯟ ꯆꯪꯏ ꯐ꯭ꯔꯥꯟꯁ ꯀꯔꯤ ꯀꯦꯔꯤ ꯋꯥꯠꯂꯤ
ꯈꯪꯗꯦ ꯑꯔꯖꯦꯟꯇꯤꯅꯥ ꯂꯩꯔꯦ ꯐ꯭ꯔꯥꯟꯁ ꯂꯩꯔꯦ ꯏꯁꯄꯦꯟ ꯂꯩꯔꯦ ꯑꯩ ꯍꯥꯏꯔꯛ ꯀꯦꯁꯦ ꯑꯥꯔꯖꯦꯟꯇꯤꯅꯥ ꯂꯩꯔꯦ ꯐ꯭ꯔꯥꯟꯁ ꯂꯩꯔꯦ ꯏꯁꯄꯦꯟ ꯂꯩꯔꯦ ꯑꯗꯨꯗꯒꯤꯗꯤ ꯀꯩ ꯂꯩꯔꯤ ꯃꯊꯪꯗ ꯎꯝ ꯅꯣꯔꯋꯦ ꯂꯩꯔꯦ
ꯅꯣꯔꯋꯦ ꯂꯩꯔꯦ ꯃꯣꯔꯣꯄꯣ ꯂꯩꯔꯦ
ꯏꯁꯄꯦꯟ ꯂꯩꯔꯦ ꯃꯣꯔꯣꯛꯀꯣ ꯂꯩꯔꯦ
ꯎꯝ ꯑꯅꯤꯅ ꯀꯩꯅꯣ ꯌꯨ ꯑꯦꯁ ꯑꯦ
ꯌꯨ ꯑꯦꯁ ꯑꯦ ꯑꯃ ꯌꯥꯎꯜꯂꯣ
ꯎꯝ
ꯑꯃꯗꯤ ꯀꯔꯤ ꯂꯝ ꯑꯣꯏꯔꯝꯒꯅꯤ ꯍꯥꯏ ꯀꯥꯟꯗ ꯀꯔꯤ ꯑꯣꯏꯔꯝꯕ ꯌꯥꯏ
ꯀꯔꯤ ꯑꯣꯏꯕꯅꯣ
ꯃꯃꯤꯡ ꯆꯥꯗꯕ ꯂꯝꯒꯣꯏꯖꯥꯠꯂꯣ
ꯃꯃꯤꯡꯗꯤ ꯇꯥꯕꯗꯤ ꯉꯥꯛꯇ ꯑꯣꯏꯕꯅꯤꯅꯦ ꯑꯩ ꯑꯝꯇꯥ ꯌꯦꯡꯒꯦꯀꯣ ꯄꯥꯏꯌꯣ
ꯃꯣꯏ ꯒꯅꯥ ꯀꯩꯀꯥꯒ ꯂꯣꯏ ꯂꯩꯍꯧꯔꯖꯥꯠꯂꯥ
ꯃꯣꯏꯗꯤ ꯂꯩꯍꯧꯔꯝꯃꯅꯤꯗ ꯉꯟꯅ
ꯑꯗꯨꯅꯤꯅꯦ ꯃꯣꯏꯖꯦ ꯂꯣꯏ ꯂꯩꯍꯧꯔꯦ ꯅꯨꯉꯥꯏꯍꯦ ꯇꯧꯔꯤꯁꯦ
ꯑꯣ ꯐ꯭ꯔꯥꯟꯁ ꯑꯦꯟ ꯏꯪꯂꯦꯟ
ꯈꯜꯕ
ꯏꯪꯂꯦꯟ
ꯍꯣꯏꯅꯦ ꯏꯪꯂꯦꯟ ꯀꯧꯏꯅꯦ ꯏꯪꯂꯦꯟ ꯆꯪꯉꯤꯅꯦ ꯀꯣ
ꯁꯋꯤꯠꯍꯔꯂꯦꯟ
ꯁꯋꯤꯠꯖꯔꯂꯦꯟ ꯆꯪꯉꯛꯏꯕꯣ
ꯆꯪꯉꯦ
ꯑꯗꯨ ꯌꯨ ꯑꯦꯁ ꯑꯦ ꯂꯩꯍꯧꯔꯝꯃꯅꯤꯗ ꯑꯗꯨꯗꯤ ꯂꯩꯍꯧꯗ꯭ꯔꯤꯕ
ꯌꯨ ꯑꯦꯁ ꯑꯦ ꯂꯩꯍꯧꯔꯦ ꯕꯦꯜꯖꯤꯌꯝꯅ ꯀꯥꯔꯦ
ꯑꯣ
ꯑꯁ ꯐꯥꯏꯅꯦꯜ ꯂꯧꯅꯤ ꯍꯥꯏꯕꯒꯤ ꯄꯩꯁꯥ ꯈꯠꯆꯥꯖꯤ ꯂꯣꯏꯔꯦꯖꯦ
ꯂꯨꯄꯥ ꯀꯌꯥ ꯊꯥꯞꯇ ꯀꯌꯥ ꯐꯪꯒꯦ
ꯐ꯭ꯔꯥꯟꯁꯀꯤꯅ ꯂꯨꯄꯥ ꯆꯥꯝꯃ ꯊꯥꯕꯗ ꯆꯥꯍꯨꯝ ꯐꯪꯗꯣꯏꯕ
ꯑꯣ
ꯑꯥꯔꯖꯦꯟꯇꯤꯅꯥꯒꯤꯅ ꯆꯥꯝꯃ ꯊꯥꯗ ꯂꯨꯄꯥ ꯆꯥꯝꯃ ꯌꯥꯡꯈꯩ
ꯑꯣꯥ
ꯏꯁꯄꯦꯟꯒꯤ ꯆꯥꯝꯃ ꯊꯥꯕ ꯆꯥꯝꯃꯉꯥ ꯏꯤꯡꯒꯪꯒꯤꯁꯨ ꯆꯥꯝꯃꯉꯥ ꯆꯥꯇ꯭ꯔꯨꯛꯀꯗꯣꯅꯤ ꯃꯥꯏꯁꯦ ꯅꯣꯋꯦꯅ ꯆꯥꯝꯃ ꯊꯥꯗ ꯁꯤ ꯆꯣꯡꯉꯥ ꯁ꯭ꯋꯤꯖꯔꯂꯦꯟꯁꯨ ꯆꯥꯝꯃ ꯊꯥꯕꯗ ꯂꯨꯄꯥ ꯂꯤꯁꯤꯡꯒ ꯆꯥꯝꯃꯔꯤ
ꯑꯇꯩ ꯏꯗꯤ ꯃꯁꯤꯡ ꯊꯤꯕ ꯌꯥꯎꯗꯕꯅꯤ ꯄꯩꯁꯥ ꯂꯣꯏ ꯆꯥꯎꯔꯦꯗ ꯃꯣꯔꯣꯛꯀꯋꯥꯁꯦ ꯂꯨꯄꯥ ꯆꯥꯝꯃ ꯊꯥꯗ ꯂꯨꯄꯥ ꯂꯤꯁꯤꯡ ꯑꯍꯨꯝ ꯆꯅꯤ
ꯑꯗꯨꯗꯤ ꯇꯤꯝ ꯈꯨꯗꯤꯡꯒꯤ ꯂꯣꯏ ꯊꯥꯒꯗꯤ ꯀꯩ ꯀꯥꯔꯦ
ꯆꯦꯡ ꯂꯣꯏ ꯊꯕꯗ ꯂꯨꯄꯥ ꯆꯥꯝꯃ ꯆꯍꯨꯝ ꯆꯥꯝ ꯆꯥꯝꯃꯉꯥꯨꯛ ꯇꯤꯝ ꯍꯥꯏꯁꯦ ꯀꯩꯅꯣꯝꯇꯪ ꯊꯥꯒꯗꯕꯅꯤ ꯑꯅꯤꯈꯛ ꯊꯥꯕ ꯌꯥꯔꯅꯤ ꯐꯥꯟꯁ ꯑꯔꯖꯦꯟꯇꯤꯅꯥꯒ
ꯎꯝ ꯑꯁ ꯑꯗꯨꯗꯤ ꯂꯨꯄꯥ ꯌꯥꯡꯈꯩ ꯌꯥꯡꯈꯩ ꯊꯥ ꯌꯥꯗ꯭ꯔꯣ
ꯇ ꯊ
ꯕꯦꯗ ꯎꯝ ꯑꯗꯨꯗꯤ ꯑꯩꯈꯣꯏ ꯃꯁꯦꯟꯁꯦ ꯃꯥꯟꯅꯔꯦꯗꯅꯀꯣ
ꯎꯝ
ꯑ ꯅꯪ ꯁꯤ ꯇꯝꯁꯤ ꯂꯨ ꯌꯥꯈꯩ ꯊꯔꯣ ꯅꯪ ꯁꯤ ꯇꯤꯁꯤ ꯂꯨ ꯌꯥꯡꯈꯩ ꯊꯔꯣ ꯊꯔꯣ ꯇꯔꯣ ꯂꯣꯏ ꯊꯥꯟꯅꯕ
ꯍꯣꯏ
ꯑꯛꯀꯤꯁꯤ ꯄꯩꯁꯥꯗꯤ ꯃꯥꯡꯉꯗꯅ ꯃꯥꯡꯈ꯭ꯔꯅꯦ
ꯃꯥꯉ ꯃꯥ ꯆꯧ
ꯆꯥꯝꯃꯉꯥ ꯊꯥꯖꯒꯦ ꯆꯥꯃꯉꯥ ꯄꯨꯟꯅ ꯊꯥꯜꯂꯨꯔꯦ
ꯑꯥ
ꯍꯥꯏꯗꯤ ꯃꯌꯨꯝꯗꯒꯤ ꯂꯨꯄꯥ ꯌꯥꯡꯈꯩ ꯌꯥꯡꯈꯩ ꯈꯛꯇ ꯆꯠꯈꯤꯕꯗꯨꯣ ꯀꯩꯝ ꯀꯥꯏꯗꯦꯕ ꯅꯣꯝꯇ ꯅꯠꯇ꯭ꯔꯣ
ꯃꯥꯅꯦ
ꯍꯥꯏꯗꯤ ꯂꯨꯄꯥ ꯌꯥꯡꯈꯩꯗꯨꯗꯤ ꯀꯩꯁꯨ ꯅꯠꯇꯕꯗ ꯑꯃꯔꯣꯝꯗ ꯑꯃꯝ ꯁ ꯂꯥꯎ ꯂꯣꯏꯁꯤꯜꯂꯤ ꯀꯩꯅꯣꯝ ꯍꯩ ꯃꯍꯨꯝ ꯆꯠꯇꯣꯛ ꯋꯥꯂꯣꯏ ꯑꯗꯨꯅ